ꯗꯤ ꯍꯥꯟꯅꯒꯤ ꯐꯤꯕꯝ ꯑꯗꯨꯗ ꯍꯜꯂꯣ ꯇꯔꯥꯕꯣ
ꯇꯥꯔꯦ
ꯀꯩꯒꯤꯅꯣ ꯀꯣꯜ ꯀꯨꯏꯅ ꯄꯥꯏꯔꯛꯇ꯭ꯔꯤꯗꯨꯕꯣ ꯫
ꯑꯩꯗꯣ ꯊꯕꯛ ꯑꯃ ꯇꯧꯔꯨꯕ ꯑꯗꯨꯒꯅꯦ ꯐꯣꯟꯗꯣ ꯏꯃꯨꯡꯗꯣ ꯊꯝꯃꯝꯕꯅꯦꯕ ꯑꯗꯨꯒꯅꯦ ꯫ ꯀꯣꯜ ꯈꯤꯡꯕ ꯃꯈꯣꯟ ꯇꯥꯏ ꯄꯥꯏꯒꯦꯅ ꯇꯧꯕꯗ ꯊꯕꯛꯇꯣ ꯇꯧꯔꯨꯔꯕꯅꯤꯅ ꯀꯩꯅꯣ ꯈꯨꯇꯣ ꯍꯥꯝꯗꯗꯤ ꯌꯥꯔꯣꯏꯗꯧꯅꯤꯅ ꯫ ꯈꯨꯠꯇꯣ ꯃꯣꯠꯄ ꯃꯥꯡ ꯁꯨꯃꯥꯡꯗꯣ ꯅꯥꯄꯤ ꯌꯥꯝ ꯍꯧꯕꯗꯣ ꯑꯩꯈꯣꯏꯒꯤꯗꯣ ꯑꯗꯨꯗꯣ ꯫ ꯅꯣꯡ ꯈꯔ ꯍꯥꯡꯉꯤꯀꯥꯟꯗ ꯈꯔ ꯈꯔ ꯐꯥꯗꯣꯛꯇꯣꯏꯅ ꯇꯧꯔꯒ ꯐꯥꯗꯣꯛꯄꯩ ꯈꯨꯠꯇꯣ ꯍꯥꯡꯗꯗꯤ ꯌꯥꯔꯣꯏꯗꯣ ꯑꯗꯨꯏ ꯍꯥꯝꯃꯨꯕꯩꯅꯦ ꯫
ꯑꯣ ꯑꯩꯅ ꯔꯤꯡ ꯌꯥꯝ ꯀꯨꯏ ꯆꯠꯂꯦ ꯀꯣꯜ ꯀꯨꯏꯅ ꯄꯥꯏꯔꯛꯇꯦ ꯀꯩꯗꯧꯔꯖꯥꯠꯅ ꯊꯕꯛ ꯌꯥꯝ ꯆꯤꯜꯂꯖꯥꯠꯂꯥꯅ ꯈꯜꯂꯤꯅꯤ ꯫
ꯆꯤꯟꯗꯦꯗ ꯆꯤꯟꯗꯦꯗ
ꯀꯩꯇꯧꯔꯝꯃꯤꯅ ꯍꯧꯖꯤꯛꯄꯨ
ꯑꯣ ꯑꯗꯨꯅꯦ ꯌꯥ ꯆꯪꯉꯛꯄꯒꯤ ꯋꯥꯏꯔꯝ ꯁꯤꯠꯄ ꯂꯣꯏꯔꯒꯅꯦ ꯫ ꯑꯗꯨꯒ ꯑꯉꯥꯡꯗꯩꯁꯨ ꯂꯥꯡꯉꯦ ꯑꯗꯨ ꯃꯔꯛꯇꯨꯗ ꯅꯥꯄꯤ ꯉꯥꯏꯍꯥꯛ ꯐꯜꯂꯝꯕꯅꯦ ꯫ ꯅꯪꯗꯤ ꯀꯩꯗꯧꯔꯝꯃꯤꯅꯣ ꯫
ꯀꯜꯂꯤꯖꯥꯠꯅꯤꯅꯦ ꯑꯗꯨꯗꯤ
ꯀꯜꯂꯦ ꯀꯜꯂꯦ ꯅꯪꯗꯤ ꯀꯩ ꯇꯧꯔꯝꯃꯤꯅꯣ
ꯑꯩꯕꯨꯗꯤ ꯑꯩꯈꯣꯏ ꯆꯦꯡ ꯈꯞꯄꯝꯕ ꯆꯥꯛ ꯊꯣꯡ ꯑꯩꯈꯣꯏ ꯏꯅꯥꯝꯃ ꯆꯥꯛ ꯊꯣꯡꯍꯧꯔꯤꯌꯦ ꯫ ꯑꯗꯨ ꯆꯦꯡ ꯂꯩꯇꯦꯅ ꯈꯞꯄꯝꯕꯅꯦ ꯑꯗꯨꯒ ꯅꯪ ꯀꯣꯜ ꯇꯧꯔꯛꯏꯁꯤꯅꯦ ꯍꯦꯛ ꯂꯣꯏꯕꯒ ꯫
ꯅꯨꯡꯉꯥꯏꯔꯤꯕꯣ ꯍꯣꯏ
ꯑꯗꯨꯝ ꯅꯨꯡꯉꯥꯏꯔꯤꯌꯦ ꯑꯩꯅ ꯐꯣꯟ ꯅꯪ ꯅꯍꯥꯟ ꯑꯩꯉꯣꯟꯗ ꯀꯩꯅꯣꯝ ꯍꯥꯏꯔꯝꯕꯗꯣ ꯫ ꯑꯩꯈꯣꯏꯒꯤ ꯍꯨꯏꯒꯤ ꯃꯇꯥꯡꯗ ꯍꯪꯉꯝꯗ꯭ꯔꯥ ꯫
ꯑꯣ ꯍꯣ ꯍꯣꯏ ꯍꯣꯏ
ꯎꯝ ꯍꯨꯏ ꯅꯥꯕꯒꯤ ꯍꯪꯕꯗꯣ ꯑꯗꯨꯗꯨꯒꯤ ꯍꯪꯉꯝꯕꯗꯣ ꯑꯩꯅ ꯍꯥꯟꯅ ꯑꯗꯨꯝ ꯐꯔꯛ ꯇꯥꯗꯅ ꯫ ꯀꯣꯜꯗꯣ ꯍꯟꯕ ꯐꯔꯛ ꯇꯥꯕꯒꯤ ꯍꯥꯏꯈꯤꯗ꯭ꯔꯦꯗꯅ ꯑꯩ ꯊꯕꯛꯇꯣ ꯊꯣꯛꯄ ꯅꯨꯃꯤꯠꯁꯨ ꯇꯥꯕ ꯑꯗꯨꯗꯨꯒꯤ ꯑꯝꯇ ꯍꯥꯏꯒꯦꯅ ꯇꯧꯔꯛꯄꯅꯤ ꯫
ꯑꯣ ꯑꯩꯁꯨꯅꯦ ꯅꯪꯗꯣ ꯑꯗꯨ ꯃꯥꯏꯅ ꯍꯥꯏꯖꯔꯛꯑꯅꯤꯅ꯫ ꯈꯜꯂꯒ ꯑꯃꯨꯛ ꯍꯥꯡꯖꯜꯂꯛꯇ꯭ꯔꯕꯅ ꯍꯥꯏꯔꯛꯀꯦ ꯍꯥꯏꯈꯤꯕꯅꯤꯅ ꯊꯕꯛꯇꯨ ꯆꯤꯟꯕꯒꯤ ꯫ ꯑꯣꯏꯔꯝꯕꯅꯤ ꯑꯗꯨꯅ ꯃꯥꯅ ꯍꯥꯏꯔꯛꯑꯀꯥꯟꯗ ꯑꯗꯨꯝ ꯫ ꯀꯩꯅꯣ ꯇꯧꯔꯒꯦ ꯑꯃꯨꯛ ꯍꯥꯏꯩꯖꯤꯜꯂꯔꯣꯏꯒꯦ ꯅꯨꯡꯉꯥꯏꯇ꯭ꯔꯦꯅ ꯈꯜꯂꯒ ꯑꯗꯨꯝ ꯇꯧꯔ
ꯑꯗꯨꯅꯦ ꯑꯩꯁꯦ ꯑꯃꯨꯛ ꯀꯩꯅꯣꯒꯤ ꯑꯥ ꯑꯉꯥꯡꯒꯤ ꯑꯃꯨꯛ ꯊꯕꯛ ꯆꯠ ꯑꯗꯩꯗꯤ ꯁꯪꯒꯥꯕ ꯑꯃꯨꯛ ꯆꯠ ꯫ ꯑꯩꯈꯣꯏ ꯃꯔꯤ ꯃꯇꯥꯏ ꯁꯨꯝ ꯑꯗꯩ ꯁꯣꯁꯇꯤꯒꯨꯝꯕ ꯊꯣꯛꯄ ꯑꯩꯈꯣꯢꯄꯥ ꯃꯃꯥꯟꯅꯕꯒꯤ ꯁꯨꯝ ꯃꯆꯥ ꯃꯁꯨ ꯁꯤꯡꯒꯤ ꯫ ꯑꯗꯨꯒꯨꯝꯕ ꯆꯠꯄꯗꯅꯦ ꯑꯗꯨꯝ ꯐꯔꯛ ꯇꯥꯔꯕ ꯑꯗꯩꯗ ꯑꯩꯅ ꯑꯁ ꯁꯪꯉꯀꯥꯟꯗ ꯑꯣꯏꯅ ꯒ꯭ꯌꯥꯟ ꯇꯥꯅ ꯇꯧꯔꯒꯦꯅ ꯑꯩ ꯀꯩꯝ ꯍꯥꯏꯔꯛꯇ꯭ꯔꯕꯅꯤ ꯑꯗꯨꯅ ꯅꯪꯁꯨ ꯫ ꯀꯨꯏꯃꯜꯂꯦꯅ ꯈꯜꯂꯝ ꯈꯜꯂꯝꯗꯣꯏ ꯄꯣꯠꯅꯤ ꯫
ꯈꯟꯗꯦꯗ ꯑꯗꯨꯕꯨꯗꯤ ꯅꯪ ꯊꯕꯛꯇꯨ ꯆꯤꯟꯕꯅꯤꯅ ꯑꯩꯁꯨ ꯑꯗꯨꯝ ꯫ ꯍꯥꯟꯅꯗꯩ ꯅꯪ ꯑꯗꯨꯝ ꯊꯕꯛ ꯆꯤꯜꯂꯦ ꯈꯪꯕꯅꯤꯅ ꯑꯩꯁꯨ ꯀꯩꯅꯣ ꯇꯧꯔꯨꯗ꯭ꯔꯦ ꯑꯗꯨꯝ ꯅꯪ ꯍꯦꯛ ꯁꯪꯕꯒ ꯑꯗꯨꯝ ꯇꯧꯔꯛꯀꯅꯤ ꯈꯪꯕꯒꯤ ꯑꯩꯁꯨ ꯑꯗꯨꯝ ꯃꯈꯥ ꯇꯥꯅ ꯍꯥꯥꯏꯔꯛꯇ꯭ꯔꯕ ꯅꯪꯅ ꯍꯥꯏꯗꯤ ꯊꯑꯣꯏꯅ ꯇꯧꯕ ꯅꯠꯇꯕ ꯅꯠꯇꯦꯗꯣ ꯈꯪꯉꯛꯄꯅꯤꯅ ꯑꯗꯨꯒꯤ ꯇꯧꯗꯕꯅꯦ ꯑꯩꯈꯣꯏꯒꯤ ꯑꯩꯈꯣꯏ ꯆꯦꯆꯦ ꯍꯣꯏꯒꯤ ꯑꯃ ꯍꯨꯏ ꯑꯃ ꯂꯣꯏꯌꯦꯅ ꯇꯧꯕ ꯑꯗꯨ ꯅꯥꯢꯌꯦꯕ ꯈꯔ ꯃꯔꯛ ꯃꯔꯛꯇ ꯁꯨꯝ ꯇꯧꯋꯦ ꯑꯗꯨ ꯃꯣꯏꯗꯨ ꯂꯣꯏꯗ ꯉꯥꯏꯔꯤꯕꯒꯤ ꯒ꯭ꯌꯥꯟꯃꯦꯟ ꯇꯥꯗꯕꯗꯣ ꯑꯩꯈꯣꯏꯁꯨ ꯑꯃꯨꯛꯐꯥꯎ ꯂꯣꯏꯕ ꯅꯠꯇꯃꯤꯅ ꯈꯪꯗꯕ ꯑꯗꯨꯗꯨꯒꯤ ꯅꯪꯗꯨ ꯅꯪꯗꯤ ꯍꯨꯏꯒꯨꯝꯕ ꯍꯧꯗꯣꯡꯒꯨꯝꯕꯗꯨ ꯌꯥꯝ ꯂꯨꯅ ꯇꯧꯕꯅꯤꯅ ꯅꯪ ꯅꯪ ꯑꯗꯨꯝ ꯂꯣꯏꯗꯅ ꯑꯃ ꯅꯠꯇ꯭ꯔꯁꯨ ꯑꯅꯤ ꯍꯧꯗꯣꯡ ꯑꯃ ꯑꯅꯤ ꯑꯗꯩꯗꯤ ꯍꯨꯏ ꯑꯃ ꯑꯗꯨꯃꯥꯏꯅ ꯑꯗꯨꯝ ꯌꯥꯝ ꯂꯨꯅ ꯇꯧꯔꯒ ꯂꯣꯏꯅꯕꯗꯨꯗ ꯅꯪꯗꯤ ꯈꯪꯉꯝꯕꯁꯨ ꯌꯥꯏ ꯅꯪ ꯀꯃꯥꯏ ꯀꯃꯥꯏ ꯇꯧꯒꯦꯅ ꯍꯥꯏꯐꯦꯠ ꯍꯪꯕꯤꯔꯛꯀꯦꯅ ꯑꯩꯅ ꯍꯥꯏꯔꯝꯕ ꯑꯗꯨꯗꯨꯒꯤꯅꯤꯗ
ꯑꯣ ꯑꯗꯣ ꯍꯨꯏꯗꯣ ꯅꯣꯏꯗꯣ ꯑꯥ ꯍꯨꯏꯗꯣ ꯑꯉꯥꯡ ꯍꯥꯏꯗꯤ ꯑꯍꯥꯟꯕ ꯂꯣꯏꯕꯅꯤꯅ ꯆꯍꯤ ꯑꯃ ꯐꯥꯗ꯭ꯔꯤꯕ ꯅꯠꯇ꯭ꯔꯣ
ꯍꯣꯏ ꯐꯥꯗ꯭ꯔꯤꯌꯦ ꯃꯆꯥꯅꯦ ꯃꯤꯒꯤ ꯄꯣꯛꯄꯗꯒꯤ ꯄꯣꯛꯑꯦꯅ ꯍꯥꯏꯕꯒꯤ ꯃꯣꯏ ꯇꯧꯔꯒ ꯃꯆꯥꯅ ꯂꯣꯏꯁꯤ ꯂꯣꯏꯁꯤꯅ ꯅꯤꯡꯉꯥꯏ ꯇꯧꯃꯥꯟꯕꯗꯒꯤ ꯂꯣꯏ ꯍꯥꯏꯕꯅꯦꯕ ꯀꯩꯁꯨ ꯆꯥꯎꯕ ꯑꯣꯏꯗ꯭ꯔꯤ
ꯑꯗꯨꯗꯤꯅꯦ ꯍꯨꯏꯗꯣ ꯆꯍꯤ ꯐꯥꯗ꯭ꯔꯗꯤ ꯍꯨꯏ ꯂꯣꯏꯅꯃꯛꯅꯦꯕ ꯃꯥꯇꯪ ꯍꯨꯏ ꯑꯃꯇꯪꯒꯤ ꯅꯠꯇꯦ ꯆꯥꯟꯁꯦꯁ ꯆꯥꯟꯁ ꯃꯣꯏꯒꯤ ꯆꯥꯟꯁꯇꯣ ꯀꯩ ꯍꯥꯏꯅꯤ ꯆꯍꯤ ꯑꯃꯁꯤꯒꯤ ꯃꯅꯨꯡꯐꯥꯎ ꯈꯛꯇꯅꯦ ꯍꯨꯏꯁꯦ ꯂꯣꯏꯅ ꯅꯥꯕꯅꯦꯕ ꯑꯃ ꯎꯪ ꯕ꯭ꯔꯤꯗ ꯈꯨꯗꯤꯡꯃꯛ ꯑꯣꯏꯔꯝꯗꯧ ꯃꯥꯜꯂꯦ ꯃꯁꯦ ꯑꯩꯅ ꯈꯟꯕꯗ ꯑꯩꯈꯣꯏꯒꯤꯗꯨꯕꯨꯗꯤ ꯄꯣꯛꯀꯦꯗꯧꯛꯅꯦꯕꯀꯣ ꯑꯗꯨꯗꯨꯒ ꯃꯥꯁꯦ ꯅꯥꯔꯛꯑꯦꯕ ꯅꯥꯕꯁꯦ ꯎꯝ ꯑꯩꯈꯣꯏ ꯊꯪꯅꯕꯗꯁꯨ ꯍꯨꯏ ꯃꯩꯇꯩ ꯍꯨꯏ ꯀꯩ ꯀꯩ ꯈꯔ ꯂꯩꯌꯦꯕ ꯑꯗꯨꯁꯨ ꯑꯗꯨꯝ ꯅꯥꯔꯛꯑꯦꯕ ꯆꯍꯤ ꯐꯥꯗ꯭ꯔꯤꯉꯩꯗ ꯑꯗꯨꯗꯨꯒ ꯀꯩꯅꯣ ꯎꯝ ꯅꯥꯔꯛꯄ ꯃꯇꯝꯗ ꯃꯣꯏ ꯁꯦ ꯆꯥꯕ ꯊꯛꯄꯁꯦ ꯌꯥꯔꯛꯑꯔꯣꯏꯕ ꯑꯗꯨꯗꯨꯒꯅꯦ ꯃꯁꯥꯁꯤꯁꯨ ꯌꯥꯝ ꯇꯨꯞꯊꯔꯒ ꯂꯩꯕꯅꯦꯕ ꯑꯗ ꯀꯩꯒꯨꯝꯕ ꯑꯩꯈꯣꯏꯅ ꯗꯣꯛꯇꯔꯗ ꯌꯦꯡꯍꯧꯗ꯭ꯔꯗꯤꯅꯦ ꯃꯣꯏꯁꯦ ꯏꯁꯤꯡ ꯄꯈꯛ ꯄꯪꯊꯛꯇ ꯊꯛꯄꯅꯦꯕ ꯏꯁꯤꯡꯗꯣ ꯁꯨꯝ ꯊꯛꯑꯕꯅꯤꯅ ꯁꯤꯔꯅꯤ ꯑꯗꯨꯅ ꯏꯁꯤꯡꯗꯣ ꯄꯤꯊꯛꯑꯣꯏꯗꯧꯅꯦꯕ ꯑꯩꯈꯣꯏ ꯍꯦꯛ ꯅꯥꯔꯛꯄꯒ ꯑꯩꯈꯣꯏꯁꯦ ꯃꯁꯥꯁꯦ ꯅꯍꯥꯟꯉꯩꯒ ꯃꯥꯟꯅꯗꯦꯅ ꯗꯣꯛꯇꯔꯗ ꯗꯣꯛꯇꯔ ꯍꯥꯟꯅ ꯐꯣꯟ ꯇꯧꯅꯔꯦ ꯍꯥꯏꯗꯤ ꯑꯩꯈꯣꯏꯁꯨ ꯍꯥꯟꯅ ꯗꯣꯛꯇꯔꯗꯣ ꯀꯅꯥꯝꯇ ꯀꯣꯟꯇꯦꯛ ꯂꯩꯕ ꯅꯠꯇꯝꯅꯤꯅꯥ ꯍꯪꯅꯔꯒ ꯕꯦꯇꯤꯅꯔꯤ ꯗꯣꯛꯇꯔ ꯑꯝꯗ ꯀꯣꯟꯇꯦꯛ ꯇꯧ ꯀꯥꯟꯗꯅꯦ ꯑꯗꯨꯃꯥꯏꯅ ꯇꯧꯔꯒ ꯃꯣꯏꯅ ꯍꯥꯏꯕꯤꯔꯛꯑꯦꯕ ꯁꯨꯃꯥꯏꯅ ꯄꯣꯔꯛꯑꯣ ꯈꯣꯠꯂꯣꯅ ꯑꯗꯣ ꯍꯨꯏꯁꯦ ꯍꯤꯗꯥꯛ ꯊꯥꯕ ꯍꯧꯔꯀꯥꯟꯗ ꯃꯣꯏꯁꯦ ꯏꯁꯤꯡ ꯊꯛꯅꯤꯡꯕꯗ ꯉꯥꯎꯋꯦꯕ ꯍꯦꯛꯇ ꯌꯥꯝ ꯊꯤꯅ ꯉꯥꯎꯕ ꯃꯥꯁꯦ ꯊꯥꯡꯀꯠꯂ ꯊꯝꯃꯤꯅꯦ ꯑꯉꯥꯡꯒ ꯑꯣꯏꯕꯅꯤꯅ ꯕꯣꯛꯁꯇ ꯍꯥꯞꯄꯒ ꯊꯥꯡꯀꯠꯂ ꯊꯝꯃꯦꯕꯀꯣ ꯑꯗꯨꯗꯨꯒ ꯏꯁꯤꯡꯗꯣ ꯍꯦꯛ ꯊꯛꯑꯕ ꯍꯥꯏꯗꯤ ꯑꯩꯈꯣꯏꯅ ꯅꯨꯡꯁꯤꯗꯅ ꯍꯨꯏꯁꯦ ꯌꯥꯝ ꯈꯧꯒꯪꯅꯔꯦ ꯅꯨꯡꯉꯥꯏꯇ꯭ꯔꯦꯅꯦ ꯄꯤꯊꯛꯑꯕꯥ ꯑꯗꯨꯝ ꯁꯤꯗꯣꯏꯅꯦꯕ ꯑꯗꯨꯅ ꯄꯤꯊꯛꯄ ꯁꯨꯡꯌꯥꯥ ꯌꯥꯗꯦꯕ ꯃꯥꯁꯦ ꯑꯗꯨꯒ ꯑꯗꯨꯝ ꯇꯞꯅ ꯇꯞꯅ ꯐꯔꯛꯀꯅꯦꯕ ꯑꯗꯨꯒ ꯑꯗꯨꯏ ꯏꯁꯇꯦꯖꯇꯨ ꯍꯦꯛ ꯂꯥꯟꯊꯣꯛꯈ꯭ꯔꯕ ꯍꯨꯏꯗꯣ ꯍꯤꯡꯕꯒꯤ ꯆꯥꯟꯁꯦꯁ ꯌꯥꯝ ꯋꯥꯡꯕꯅꯦꯕ ꯑꯗꯣ ꯑꯗꯨꯗ ꯑꯗꯨꯝ ꯁꯤꯈ꯭ꯔꯗꯤ ꯁꯤꯔꯦꯀꯣ ꯑꯗꯨꯏ ꯃꯇꯨꯡꯗ ꯑꯩꯈꯣꯏ ꯍꯨꯏꯁꯦ ꯍꯧꯖꯤꯛꯐꯥꯎꯀꯤꯗꯤ ꯑꯣꯏꯅꯗꯤ ꯅꯥꯗ꯭ꯔꯤꯕ ꯑꯃꯨꯛꯇꯪ ꯅꯥ ꯅꯥꯒꯔꯦ ꯑꯗꯨ ꯃꯉꯥꯏꯔꯦ ꯑꯗꯣ ꯆꯠꯂꯒ ꯗꯣꯛꯇꯔꯗꯣ ꯍꯥꯏꯗꯤ ꯃꯥꯒ ꯆꯥꯟꯅꯕ ꯑꯣꯏꯕꯩꯔꯥ ꯈꯪꯗꯦ ꯗ꯭ꯔꯤꯞꯁꯨ ꯌꯥꯜꯂꯦ ꯑꯗꯨꯒ ꯍꯤꯗꯥꯛ ꯚꯦꯁꯤꯟ ꯚꯦꯛꯁꯤꯟ ꯄꯤꯔꯦꯗꯅ ꯑꯗꯨꯒ ꯃꯥꯒꯤ ꯚꯤꯇꯥꯃꯤꯟ ꯀꯩꯀꯩ ꯈꯔ ꯏꯔꯛꯑꯦ ꯑꯗꯨꯒ ꯑꯗꯨꯃꯥꯏꯅ ꯇꯧꯔꯒ ꯐꯔꯛꯑꯦ ꯑꯗꯩꯗꯤ ꯍꯧꯖꯤꯛꯃꯛ ꯅꯥꯗꯦ ꯀꯨꯏꯁꯨ ꯀꯨꯏꯔꯦꯕ ꯕ ꯅꯥꯒꯤꯕꯗꯣ ꯃꯥ ꯍꯧꯖꯤꯛ ꯆꯍꯤ ꯑꯅꯤ ꯑꯍꯨꯝꯕꯨ ꯍꯥꯏꯔꯛꯑꯝꯃꯅꯤ ꯑꯃ ꯐꯥꯗ꯭ꯔꯤꯉꯩ ꯃꯇꯝꯒꯤ ꯋꯥꯔꯤꯅꯤꯀꯣ ꯑꯩꯒꯤꯁꯦ ꯑꯗꯨꯗꯨꯒ ꯃꯔꯛ ꯁꯔꯛꯇ ꯍꯨꯏꯅꯤꯅ ꯃꯣꯏꯖꯦ ꯃꯣꯠꯄꯅ ꯇꯤꯟ ꯂꯩꯕꯤ ꯑꯗꯩꯗꯤ ꯃꯃꯤꯠꯀꯨꯝꯕꯗ ꯇꯤꯟ ꯂꯩꯕꯒꯨꯝꯕ ꯇꯧꯋꯦꯕꯀꯣ ꯃꯁꯥꯗ ꯇꯤꯟ ꯂꯩꯕꯗꯣ ꯃꯍꯤꯛ ꯂꯩꯕꯗꯣ ꯑꯗꯨꯒꯨꯝꯕꯩꯖꯨ ꯑꯩꯈꯣꯏꯁꯦ ꯑꯗꯨꯝ ꯀꯥꯞꯄ ꯈꯣꯠꯄ ꯆꯠꯂꯦ ꯑꯗꯨꯁꯨ ꯗꯣꯛꯇꯔꯗꯣ ꯍꯧꯖꯤꯛ ꯃꯥ ꯑꯗꯨꯝ ꯇꯥꯟꯅꯒꯤꯕ ꯑꯍꯥꯟꯕꯩ ꯗꯣꯛꯇꯔꯗꯣ ꯑꯗꯨꯗꯣ ꯑꯗꯨꯝ ꯑꯣꯏꯌꯦꯕ ꯑꯩꯁꯨ ꯅꯣꯏ ꯑꯗꯨꯒꯤ ꯍꯨꯏꯗꯨꯒꯤ ꯗꯣꯛꯇꯔꯗꯣ ꯑꯩꯉꯣꯟꯗ ꯅꯝꯕꯔ ꯌꯥꯎꯕꯅꯦ ꯊꯥꯕꯤꯔꯛꯀꯦ ꯑꯗꯨꯒ ꯃꯥꯒ ꯑꯗꯨꯝ ꯇꯥꯅꯧꯑꯣ ꯑꯗꯣ ꯎꯝ ꯃꯍꯤꯛꯀꯨꯝꯕꯩꯁꯨ ꯚꯦꯛꯁꯤꯟ ꯀꯥꯞꯄꯦ ꯍꯨꯏꯁꯦ ꯑ ꯚꯦ ꯑꯗꯩꯗꯤ ꯃꯣꯏꯁꯦ ꯆꯍꯤ ꯈꯨꯗꯤꯡꯒꯤꯁꯨ ꯚꯦꯛꯁꯤꯟ ꯀꯥꯞꯄ ꯂꯥꯛꯄꯅꯦꯕ ꯍꯥꯏꯗꯤ ꯍꯧꯖꯤꯛꯀꯥꯟꯗꯤ ꯔꯦꯕꯤꯁ ꯂꯩꯅꯥ ꯑꯗꯨꯗꯨ ꯃꯌꯥꯝ ꯂꯥꯛꯇ꯭ꯔꯅꯦ ꯑꯗꯨꯒꯨꯝꯕ ꯇꯧꯗꯅꯕꯁꯨ ꯑꯗꯨꯝ ꯌꯥꯝ ꯀꯝꯄꯜꯁꯔꯤ ꯀꯥꯞꯊꯣꯛꯀꯗꯕꯅꯦ ꯃꯣꯏꯒꯤ ꯁꯥꯔꯇꯤꯐꯤꯀꯦꯠ ꯑꯃ ꯂꯩꯕꯅꯦꯕ ꯁꯤꯒꯤ ꯁꯥꯔꯇꯤꯐꯤꯀꯦꯠꯁꯤꯗ ꯁꯤ ꯀꯥꯞꯊꯣꯛꯈ꯭ꯔꯗꯤ ꯁꯤ ꯆꯍꯤ ꯁꯨꯛ ꯆꯠꯄ ꯀꯥꯏꯅ ꯂꯩꯕꯅꯦꯕ ꯑꯗꯨꯗꯨꯖꯨ ꯀꯞ ꯍꯧꯖꯤꯛꯀꯥꯟꯗꯤ ꯀꯝꯄꯜꯁꯔꯤ ꯑꯣꯏꯔꯕꯅꯦ ꯄꯥꯏꯗꯕ ꯌꯥꯗꯕꯅꯦ ꯑꯗꯣ ꯃꯃꯤꯠꯀꯨꯝꯕ ꯀꯩꯅꯣꯒꯨꯝꯕꯗꯨꯗꯤ ꯅꯥꯗ꯭ꯔꯗꯤ ꯀꯩꯁꯨꯝꯇ ꯗꯔꯀꯥꯔ ꯂꯩꯇꯦꯀꯣ ꯇꯧꯕꯇꯕꯨ ꯍꯧꯖꯤꯛ ꯀꯤ ꯆꯍꯤ ꯑꯃ ꯐꯥꯗ꯭ꯔꯤꯉꯩꯒꯤ ꯃꯅꯨꯡꯒꯤ ꯅꯥꯕꯁꯦ ꯑꯁꯤ ꯍꯨꯏ ꯈꯨꯗꯤꯡꯃꯛ ꯂꯣꯏ ꯅꯥꯕꯅꯦ ꯑꯗꯣ ꯅꯣꯏ ꯅꯤꯅꯦ ꯍꯣꯏꯗꯁꯨ ꯅꯣꯏ ꯆꯦꯑ ꯆꯦꯆꯦ ꯍꯧꯏꯗꯁꯨ ꯈꯔ ꯁꯥꯎꯑꯣ
ꯍꯣꯏ ꯁꯥ ꯄꯥꯒꯦ ꯃꯣꯏꯗꯤ ꯑꯗꯨ ꯒꯗꯤ ꯀꯩꯝ ꯈꯪꯕ ꯅꯠꯇꯦ ꯑꯩꯁꯨ ꯑꯩꯈꯣꯏꯁꯨ ꯂꯣꯏꯗꯝꯅꯤꯅ ꯈꯪꯗꯦꯕ ꯑꯗꯨꯒ ꯁꯨꯃꯥꯏꯅ ꯍꯥꯏꯗꯤ ꯀꯩꯁꯨ ꯑꯩꯈꯣꯏ ꯁꯨꯝ ꯎꯝ ꯄꯥꯛ ꯁꯟꯅ ꯃꯌꯥꯝ ꯂꯣꯏꯅꯔꯤꯖꯤ ꯀꯩꯁꯨ ꯌꯥꯝꯅ ꯆꯦꯛꯁꯪ ꯈꯣꯏꯖꯟ ꯂꯣꯏꯕꯖꯤ ꯀꯩꯁꯨ ꯑꯃꯠꯇ ꯌꯥꯎꯅꯗꯦꯗ ꯑꯗꯨ ꯌꯥꯎꯅꯗꯕꯅꯤꯅ ꯑꯗꯨꯒꯤ ꯄꯨꯡꯂꯣꯏ ꯂꯣꯏꯕꯗꯨꯗꯤ ꯑꯃꯨꯛ ꯄꯥꯝꯗꯕ ꯍꯌꯦꯡ ꯆꯥꯎꯔ ꯈꯣꯠꯂꯒ ꯇꯝꯕ ꯉꯝꯗꯦ ꯃꯤ ꯅꯨꯡ ꯆꯤꯛꯄ ꯈꯣꯠꯄ ꯍꯥꯏꯕ ꯑꯃꯁꯨ ꯂꯩ ꯑꯗꯩꯗꯤ ꯃꯣꯏ ꯃꯁꯥꯗꯖꯨ ꯂꯨꯅ ꯅꯥꯟꯅ ꯂꯣꯏꯗ꯭ꯔꯗꯤ ꯁꯣꯛꯀꯥꯅꯤꯗꯅ ꯃꯍꯤꯛ ꯃꯔꯥꯡ ꯁꯥ ꯉꯥ ꯒꯤ ꯑꯗꯨꯕꯨ ꯑꯗꯨꯝꯕꯥ ꯃꯌꯥꯝ ꯗꯨꯒꯤ ꯀꯃꯥꯏꯅ ꯀꯩ ꯇꯧꯔꯒ ꯀꯩꯅꯣ ꯇꯧꯅꯤ ꯈꯣꯠꯅꯤꯗꯣ ꯑꯝꯇ ꯈꯪꯕ ꯅꯠꯇꯦꯕ ꯑꯉꯥꯡꯗꯨ ꯅꯤꯡꯉꯥꯏ ꯇꯧꯃꯟꯕꯒꯤ ꯁꯨꯝ ꯀꯩꯅꯣ ꯇꯧꯕꯅꯦꯕ ꯂꯩꯔꯛꯑꯒ ꯂꯣꯏꯕꯅꯦꯕ ꯑꯗꯨ ꯇꯧꯕꯅꯤꯅ ꯆꯥꯕ ꯊꯛꯄ ꯍꯥꯏꯔꯦ ꯎꯝ ꯄꯤꯛꯏꯕꯅꯤꯅ ꯄꯪꯄꯤ ꯄꯤꯖꯕ ꯌꯥꯕꯁꯨ ꯅꯠꯇꯦ ꯑꯗꯣ ꯀꯔꯤ ꯇꯧꯅꯤ ꯀꯃꯥꯏ ꯇꯧꯅꯤ ꯑꯗꯨꯝꯕꯗꯣ ꯀꯔꯤꯝ ꯈꯪꯗꯕꯗ ꯈꯪꯗ꯭ꯔꯁꯨ ꯁꯨꯝ ꯌꯦꯡꯉ ꯌꯦꯡꯉꯒ ꯄꯤꯁ ꯄꯤꯊꯛꯄꯗꯨꯕꯨꯗꯤ ꯇꯧꯔꯦ ꯃꯣꯏ ꯃꯆꯤꯟꯖꯥꯛꯀꯗꯣ ꯂꯥꯏꯔꯛ ꯑꯣꯏꯅ ꯄꯤꯖꯕ ꯈꯣꯠꯄꯤꯗꯣ ꯇꯧꯋꯦ ꯍꯥꯏꯕꯅꯦ ꯑꯗꯨꯗ ꯅꯥꯔꯛ ꯅꯥꯒꯤ ꯇꯧꯕꯗꯧꯅ ꯇꯧꯕ ꯑꯗꯣ ꯍꯧꯖꯤꯛꯄꯨꯗꯤ ꯑꯃꯨꯛ ꯀꯟꯈꯠꯂꯦ ꯍꯥꯏꯕꯅꯦꯕ ꯑꯗꯨ ꯑꯗꯨꯃꯥꯏꯅ ꯇꯧꯔꯝꯃꯤꯅ ꯅꯪ ꯅꯪꯉꯣꯟꯗ ꯑꯝꯇ ꯍꯪꯉꯨ ꯍꯪꯒꯦꯅ ꯑꯩꯅ ꯍꯥꯏꯕꯤꯔꯝꯕꯅꯦ ꯃꯣꯏꯅꯕꯨꯗꯤ ꯍꯪꯉꯛꯄꯕꯨꯗꯤ ꯅꯠꯇꯦꯕ ꯑꯗꯨꯏꯁꯨ ꯀꯩꯅꯣ ꯇꯧꯕꯒꯤ ꯑꯩꯅ ꯀꯦꯅ ꯍꯥꯏꯔꯒ ꯍꯥꯏꯔꯝꯕ ꯑꯗꯨꯗꯨꯅꯤ ꯑꯗꯨ ꯅꯪꯅ ꯍꯥꯏꯕꯗꯨ ꯌꯥꯝꯁꯨ ꯐꯔꯦ ꯑꯩ ꯃꯣꯏꯗ ꯑꯗꯨꯃꯥꯏꯅ ꯍꯥꯏꯗꯤ ꯑ ꯈꯤꯇꯪ ꯅꯥꯔꯛꯄ ꯈꯣꯠꯄ ꯇꯧꯔꯗꯤ ꯅꯪ ꯍꯥꯏꯔꯤꯗꯨꯅꯤ ꯈꯪꯗꯦ ꯑꯗꯨꯏꯇꯥꯔ ꯃꯣꯏꯅꯁꯨ ꯃꯣꯏ ꯃꯁꯥꯗꯁꯨ ꯄꯨꯔꯥ ꯍꯛꯊꯦꯡꯅꯅ ꯗꯣꯛꯇꯔꯗꯨꯅ ꯍꯥꯏꯕ ꯈꯣꯠꯄꯗꯨ ꯇꯧꯔꯗꯤ ꯃꯣꯏꯅ ꯍꯦꯟꯅꯖꯨ ꯂꯣꯏꯕ ꯃꯇꯝꯗ ꯄꯤꯖ ꯄꯤꯊꯛ ꯇꯧꯕꯔꯣ ꯀꯩꯑꯣꯏꯔꯣ ꯀꯩꯇꯧꯅꯤ ꯈꯣꯠꯅꯤꯗꯣ ꯃꯣꯏ ꯈꯪꯖꯅꯕ ꯗꯣꯛꯇꯔꯗꯨꯃ ꯆꯠꯂꯒ ꯇꯥꯟ ꯍꯥꯏꯗꯤ ꯃꯊꯪ ꯂꯛꯄꯗꯗꯤ ꯇꯥꯟꯅꯔꯣ ꯈꯣꯠꯂꯣ ꯑꯗꯩꯗꯤ ꯅꯣꯏꯒꯤ ꯆꯍꯤ ꯈꯨꯗꯤꯡꯒꯤ ꯚꯦꯛꯁꯤꯟ ꯀꯥꯞꯊꯣꯛꯄ ꯈꯣꯠꯇꯣꯛꯄ ꯑꯗꯨꯃꯁꯨ ꯇꯧꯔꯣ ꯈꯣꯠꯂꯣꯅ ꯑꯗꯨꯃꯥꯏꯅ ꯍꯥꯏꯇꯥꯔꯦ ꯑꯩꯈꯣꯏꯗꯤ ꯂꯣꯏꯗꯕꯅꯤꯅ ꯅꯦ ꯈꯪꯗꯦ ꯍꯩꯁꯨ ꯍꯩꯅꯗꯦꯕ ꯑꯌꯥꯝꯕꯅ ꯀꯩꯒꯤꯅꯣ ꯈꯪꯗꯦ ꯑꯗꯨꯝ ꯈꯪꯗꯦ ꯁꯨꯝ ꯎꯝ ꯈꯔ ꯑꯗꯨꯝ ꯅꯨꯡꯁꯤꯕ ꯑꯃ ꯀꯩ ꯑꯃ ꯎꯀꯥꯟ ꯐꯖꯩꯅꯦ ꯅꯨꯡꯁꯤꯅꯦ ꯍꯋꯥꯅꯤ ꯑꯗꯨ ꯃꯥꯅ ꯍꯦꯛ ꯇ ꯆꯪꯗꯅ ꯅꯥꯟꯗꯅ ꯂꯛꯅꯅꯤꯡꯕꯥ ꯄꯣꯛꯄꯗ ꯑꯗꯨ ꯁꯨꯡꯄꯣꯛ ꯄꯣꯛꯇꯦꯕ ꯏꯁꯥꯒꯤ ꯈꯔ ꯁꯨꯝꯁꯨ ꯂꯣꯏꯔꯛꯇꯕ ꯑꯣꯏꯕꯤꯔꯥ ꯀꯩꯒꯤꯅꯣ ꯈꯪꯗꯦ ꯀꯌꯥ ꯍꯦꯟꯅ ꯄꯥꯝꯕ ꯅꯨꯡꯁꯤꯕꯗꯨꯣ ꯑꯣꯏꯗꯦꯕ ꯑꯗꯣ ꯏꯆꯦ ꯃꯆꯥꯗꯨꯗꯤ ꯀꯩꯅꯣ ꯇꯧꯋꯦꯅ ꯍꯥꯏ ꯑꯩꯈꯣꯏꯁꯦꯁꯨ ꯌꯥꯝ ꯍꯩꯅꯗꯕꯅꯦ ꯎꯄꯥꯏ ꯂꯩꯇꯦ ꯉꯥꯡꯅꯨꯅꯤꯡꯉꯥꯏ ꯇꯧꯃꯟꯗꯅ ꯑꯗꯨꯗꯨꯒꯤ ꯑꯃ ꯄꯨꯔꯒ ꯂꯣꯏꯔ ꯇꯧꯕ ꯈꯪꯗꯦ ꯑꯗꯨ ꯅꯣꯏꯗꯤ ꯍꯧꯗꯣꯡꯒ ꯌꯥꯝ ꯂꯩꯗꯥꯏ ꯍꯧꯗꯣꯡꯗꯤ ꯀꯌꯥꯝ ꯂꯩꯔꯤ ꯅꯣꯏꯒꯤꯗꯤ
ꯍꯧꯗꯣꯡꯁꯨ ꯑꯗꯨꯝ ꯂꯩꯔꯤꯕ ꯑꯗꯣ ꯑꯩꯈꯣꯏꯒꯤꯗꯤ ꯂꯩꯇ꯭ꯔꯦ ꯑꯩꯈꯣꯏ ꯑꯗꯨꯝ ꯆꯥꯎ ꯑꯩ ꯈꯛꯇ ꯉꯥꯏꯔꯦ ꯍꯧꯗꯣꯡꯁꯨꯣ ꯑꯩꯁꯦ ꯍꯥꯟꯅꯗꯤ ꯌꯥꯝ ꯂꯨ ꯇꯧꯔꯝꯃꯦꯕꯀꯣ ꯑꯃ ꯑꯗꯨ ꯍꯧꯗꯣꯡꯅ ꯃꯥ ꯑꯩꯈꯣꯏꯗꯥꯅ ꯄꯨꯔꯛꯄ ꯗꯨꯀꯥꯟꯗꯒꯤ ꯑꯗꯨꯗꯣ ꯃꯥꯡꯈꯤꯕꯗꯒꯤ ꯍꯧꯗꯣꯡꯒꯁꯦ ꯑꯃꯠꯇ ꯅꯨꯡꯁꯤꯗ꯭ꯔꯦ ꯍꯧꯗꯣꯡ ꯍꯧꯖꯤꯛ ꯍꯧ ꯍꯧꯗꯣꯛꯑꯝꯕ ꯍꯩꯅꯗ꯭ꯔꯦ ꯍꯥꯟꯅꯗꯤ ꯌꯥꯝ ꯄꯥꯝꯗꯅ ꯀꯣꯇꯟ ꯇꯧꯔꯝꯕꯅꯦ ꯍꯧꯖꯤꯛꯇꯤ ꯁꯨꯝ ꯇꯥꯜꯂꯛ ꯁꯨꯝ ꯇꯂꯛ ꯍꯧꯗꯣꯡꯒ ꯑꯝꯇ ꯍꯩꯅꯗ꯭ꯔꯦ ꯑꯗꯨꯝꯅ ꯅꯨꯡꯗꯤ ꯅꯨꯡꯁꯤꯈꯤꯕꯒꯤꯀꯣ ꯎꯀꯥꯟꯗ ꯑꯆꯥꯄꯣꯠꯀꯨꯝꯕ ꯊꯥꯅꯤꯡꯕꯗꯤ ꯑꯗꯨꯝ ꯐꯥꯎꯋꯦꯕ ꯍꯥꯏꯗꯤ ꯂꯥꯛꯀꯥꯟꯗ ꯀꯩꯅꯣꯝꯃ ꯄꯤꯖꯅꯤꯡꯕ ꯑꯗꯩꯗꯤ ꯆꯥꯛꯀꯠꯂꯛꯑꯝꯕ ꯈꯣꯡꯕꯁꯦ ꯇꯣꯠꯂꯒꯗꯤ ꯌꯥꯝ ꯄꯤꯖꯅꯤꯡꯉꯦ ꯑꯗꯨ ꯄꯤꯖꯩꯀꯣ ꯑꯗꯨꯝꯕꯕꯨꯗꯤ ꯑꯗꯨꯠꯇꯕꯤ ꯍꯧꯗꯣꯡ ꯍꯥꯟꯅꯒꯤ ꯄꯝꯗꯅ ꯑꯗꯩ ꯅꯥꯟꯗꯅ ꯇꯧꯕꯗꯣ ꯑꯗꯨ ꯁꯨꯛꯇꯧ ꯇꯧꯗ꯭ꯔꯦ ꯑꯗꯣ ꯍꯨꯏꯁꯨ ꯂꯣꯏꯔꯛꯄꯗꯒꯤꯩꯁꯨ ꯑꯣꯏꯗꯣꯏꯅꯦ ꯐꯩꯅ ꯍꯦꯟꯅꯁꯨ ꯅꯨꯡꯁꯤꯕꯩ ꯍꯦꯟꯗꯣꯛꯈ꯭ꯔꯦ ꯑꯗꯣ ꯐꯩꯁꯤꯁꯨ ꯍꯥꯏꯗꯤ ꯑꯩꯈꯣꯏ ꯁ꯭ꯋꯥꯏꯗ ꯂꯣꯏꯕ ꯍꯣꯏꯅꯤꯅ ꯃꯣꯠꯂꯤꯗꯅ ꯃꯣꯏꯁꯦꯛꯇ ꯎꯝꯣꯏ ꯁ ꯆꯠꯂꯒ ꯑꯩꯈꯣꯏꯅ ꯐꯅ ꯌꯥꯝꯅ ꯑꯍꯥꯎꯕ ꯄꯤꯖꯔꯁꯨ ꯍꯨꯏꯅꯕꯨ ꯀꯩꯅꯣ ꯇꯧꯋꯦ ꯑꯗꯨꯅ ꯑꯗꯨꯝ ꯐꯠꯇꯕ ꯍꯦꯛꯇ ꯆꯥꯡ ꯂꯩꯔꯝꯃꯦꯕ ꯑꯗꯨꯅ ꯅꯥꯕꯒꯤ ꯆꯥꯡꯁꯦ ꯃꯣꯏꯁꯦ ꯑꯁꯨꯃꯥꯏꯅ ꯐꯠꯇꯕ ꯆꯥꯕꯕꯁꯤꯁꯨ ꯌꯥꯝ ꯋꯥꯡꯕꯅꯦ ꯑꯗꯩꯗꯤ ꯑꯗꯨꯝꯕꯁꯨ ꯈꯔ ꯇꯧꯋꯦ ꯑꯗꯣ ꯍꯧꯗꯣꯡꯒꯤ ꯑꯣꯏꯅꯗꯤ ꯑꯩꯈꯣꯏꯗꯤ ꯑꯝꯇ ꯂꯩꯇꯦ ꯑꯗꯨꯝ ꯆꯥꯎꯋꯥꯏꯒꯤ ꯉꯥꯛꯇ ꯉꯥꯏꯔꯦ ꯑꯗꯨꯗꯨꯒ ꯑꯃꯒ ꯍꯥꯏꯍꯧꯒꯦ ꯅꯪꯉꯣꯟꯗ ꯑ ꯍꯨꯏꯁꯦ ꯍꯥꯏꯗꯤ ꯃꯣꯏꯁꯦ ꯊꯥꯎ ꯌꯥꯝ ꯄꯤꯖꯗꯕ ꯊꯥꯎ ꯌꯥꯝ ꯆꯥꯕ ꯐꯠꯇꯕꯅꯦ ꯑꯗꯩꯗꯤ ꯊꯨꯝꯁꯨ ꯄꯤꯖꯒꯅꯨ ꯍꯥꯏꯕꯅꯦꯕ ꯑꯗꯩꯗꯤ ꯑꯗꯣ ꯖꯣꯇꯣꯟꯁꯦ ꯌꯥꯝꯅꯗꯤ ꯉꯝꯅꯗꯗꯝꯅꯦ ꯑꯩꯈꯣꯏ ꯁ꯭ꯋꯥꯏꯒꯤꯗꯤ ꯑꯗꯨꯒ ꯑꯊꯨꯝ ꯃꯔꯥꯛꯁꯦ ꯆꯣꯀ꯭ꯂꯦꯠꯀꯨꯝꯕ ꯑꯗꯨꯒꯕꯁꯦ ꯌꯥꯝ ꯄꯤꯖꯒꯅꯣꯅ ꯑꯗꯨꯝ ꯍꯥꯏꯌꯦ ꯑꯩꯈꯣꯏꯁꯨ ꯌꯥꯝ ꯀꯟꯗꯤ ꯄꯤꯖꯗꯦ ꯑꯌꯥꯝꯕꯅ ꯑꯩꯈꯣꯏ ꯍꯥꯏꯗꯤ ꯌꯦꯟꯒꯨꯝꯕ ꯊꯣꯡꯕ ꯄꯤꯖꯔꯦꯅ ꯈꯜꯂꯁꯤꯅꯦ ꯏꯁꯤꯡꯗ ꯆꯥꯝꯊꯣꯛꯑꯒ ꯑꯗꯨꯝ ꯇꯣꯠꯂꯒ ꯄꯤꯖꯩꯕ ꯊꯥꯎ ꯅꯨꯡ ꯑ ꯇ ꯌꯥꯎꯍꯟꯗꯕꯤꯗ ꯑꯗꯨꯃꯥꯏꯅ ꯇꯧꯋꯦ ꯑꯗꯨꯒ ꯑꯩꯈꯣꯏꯍꯣꯏꯗꯣ ꯑꯩ ꯅꯪꯉꯣꯟꯗ ꯑꯗꯨꯝ ꯍꯣꯏꯒꯤ ꯃꯇꯥꯡꯗ ꯉꯍꯥꯛꯇꯪ ꯂꯤꯔꯒꯦ ꯍꯥꯏꯗꯤ ꯑꯩ ꯁꯨꯝ ꯅꯤꯡꯁꯤꯡꯉꯤꯉꯩꯗ ꯑꯩꯈꯣꯏ ꯍꯨꯏꯗꯣ ꯁꯨꯃꯥꯏꯅ ꯇꯧꯋꯦꯕꯀꯣ ꯅꯣꯡꯃ ꯃꯥꯁꯦ ꯃꯍꯤꯛ ꯅꯥ ꯃꯍꯤꯛꯁꯦ ꯃꯌꯥꯝ ꯄꯛꯂꯛꯑꯒꯤ ꯃꯁꯥꯒꯤ ꯁꯀꯤꯟꯁꯤꯗ ꯃꯍꯤꯛ ꯃꯌꯥꯝ ꯂꯩꯔꯛꯑꯕꯀꯣ ꯃꯍꯤꯛ ꯍꯥꯏꯥꯏꯁꯦ ꯆꯨꯝꯅꯒꯤ ꯍꯨꯏꯗ ꯂꯩꯕ ꯅꯠꯇꯕ ꯑꯇꯣꯞꯄ ꯑꯃ ꯂꯩꯔꯤ ꯑꯗꯩꯗꯤ ꯅꯥ ꯐꯠꯇ꯭ꯔꯦ ꯆ ꯄꯥꯛ ꯆꯄꯥꯛ ꯃꯥꯁꯦ ꯁ ꯅꯥꯔꯦꯕꯀꯣ ꯌꯥꯝ ꯏꯁ꯭ꯀꯤꯟ ꯃꯅꯨꯡꯁꯤꯗ ꯃꯣꯏꯗꯤ ꯃꯇꯨ ꯐꯔꯁꯨ ꯌꯥꯝꯅ ꯌꯥꯝꯃꯤꯗꯅꯀꯣ ꯃꯇꯨꯁꯦ ꯌꯥꯝꯕꯅ ꯎꯄꯥꯏ ꯂꯩꯇꯕ ꯁꯠ ꯁꯠ ꯐꯍꯟꯕꯗꯣ ꯃꯍꯤꯛꯅꯗꯤ ꯄꯥꯝꯃꯤꯟꯗꯅ ꯁꯣꯡꯉꯉꯦ ꯑꯗꯨꯗꯨꯒ ꯎꯝ ꯍꯧꯖꯤꯛꯀꯤ ꯃꯥꯥꯏ ꯌꯦꯡꯕ ꯗꯣꯛꯇꯔꯗꯨꯗ ꯇꯥꯟꯅꯕ ꯆꯠꯂꯦ ꯑꯗꯨꯗꯨ ꯗꯣꯛꯇꯔꯁꯤꯅ ꯍꯤꯗꯥꯛ ꯑꯃ ꯄꯤꯔꯤ ꯃꯥꯗꯤ ꯚꯦꯛꯁꯤꯟ ꯀꯥꯞꯄ ꯌꯥꯔꯣꯏ ꯍꯥꯏ ꯑꯗꯨꯗꯤ ꯚꯦꯛꯁꯤꯟ ꯀꯥꯞꯇꯧꯅ ꯦ ꯍꯥꯏꯌꯦꯕꯀꯣ ꯑꯗꯨꯅꯅꯦ ꯍꯤꯗꯥꯛ ꯑꯃ ꯄꯤꯔꯛꯑꯦ ꯍꯧꯖꯤꯛꯀꯤ ꯍꯤꯗꯥꯛꯁ ꯁꯦ ꯌꯥꯝ ꯇꯥꯡꯉꯦ ꯄꯤꯛꯄꯁꯨ ꯄꯤꯁꯤꯛ ꯄꯤꯛꯦꯕꯀꯣ ꯑꯃꯨꯛꯇꯪ ꯊꯥꯗꯔ ꯂꯣꯏꯗꯣꯏꯅꯦꯕ ꯊꯥꯗꯕꯁꯅꯅꯦ ꯃꯣꯏ ꯀꯩꯅꯣꯅꯗꯤ ꯃꯥꯅ ꯍꯥꯏꯀꯥꯟꯗ ꯃꯣꯏ ꯁꯨꯝ ꯐꯥꯔꯃꯥꯁꯤꯁ ꯀꯩꯀꯩꯅ ꯌꯣꯟꯕ ꯈꯣꯠꯄꯗꯗꯤ ꯃꯣꯏꯅ ꯍꯥꯏꯔꯛꯄ ꯃꯇꯝꯗ ꯅꯣꯏꯗ ꯀꯩꯅꯣꯗ ꯁꯤꯒꯤ ꯑꯩꯈꯣꯏꯒꯤ ꯍꯨꯏꯒꯤ ꯌꯥꯡꯂꯦꯟ ꯁꯔꯨꯗꯣ ꯑꯗꯨꯒꯤꯗ ꯃꯌꯥꯏꯗ ꯍꯥꯞꯄ ꯄꯣ ꯀꯥꯏꯅꯒ ꯀꯅꯤ ꯍꯥꯏꯌꯦꯕꯀꯣ ꯑꯗꯣ ꯃꯣꯏ ꯑꯩꯈꯣꯏ ꯗꯣꯛꯇꯔꯗꯨꯅꯗꯤ ꯑꯗꯨ ꯂꯧꯔꯨꯅꯨ ꯁꯨꯃꯥꯏꯅ ꯃꯥꯒꯤ ꯍꯦꯛ ꯉꯛꯁꯝ ꯍꯨꯏꯒꯤ ꯃꯀꯣꯛ ꯂꯩꯔꯒ ꯃꯥ ꯉꯛꯁꯝꯗꯣ ꯑꯗꯨꯒꯤ ꯑꯦꯔꯤꯌꯥꯗꯨꯗ ꯑꯃ ꯈꯤꯇꯪ ꯁꯠ ꯍꯥꯞꯈ꯭ꯔꯣ ꯑꯗꯨꯣ ꯑꯗꯨꯝ ꯆꯥꯏꯊꯣꯛꯈ꯭ꯔꯗꯧꯅꯤ ꯍꯥꯏꯌꯦꯕ ꯑꯗꯣ ꯑꯩꯈꯣꯏꯒꯤ ꯗꯣꯛꯇꯔꯗꯨꯅ ꯑꯗꯨꯝ ꯍꯥꯏꯔꯛꯄꯗꯣ ꯑꯗꯨꯃꯥꯏꯅ ꯑꯗꯨꯝ ꯊꯥꯗꯔꯒ ꯇꯧꯋꯦ ꯑꯗꯨꯒ ꯑꯗꯨꯝ ꯃꯍꯤꯛꯁꯤꯡꯗꯣ ꯎꯝ ꯅꯣꯡ ꯅꯤꯅꯤꯗꯤ ꯂꯩꯔꯝꯃꯦ ꯑꯗꯨꯒ ꯑꯗꯨꯝ ꯃꯥꯡꯒ꯭ꯔꯦ ꯍꯤꯗꯥꯛꯇꯣ ꯊꯥꯗꯕꯗ ꯁꯨꯡꯂꯩ ꯂꯩꯈꯤꯗ꯭ꯔꯦꯕ꯫ ꯑꯗꯣ ꯑꯃꯨꯛ ꯑꯗꯨꯒꯤ ꯃꯈꯜꯗꯨꯃꯗꯤ ꯑꯃꯨꯛ ꯍꯟꯅ ꯇꯧꯔꯛꯈꯤꯗ꯭ꯔꯦ ꯑꯗꯣ ꯑꯇꯣꯞꯄꯗꯤ꯫ ꯀꯨꯏꯅ ꯂꯨꯖꯔꯛꯇ꯭ꯔꯗꯤ ꯍꯨꯏ ꯑꯇꯣꯞꯄꯒ ꯃꯣꯏꯗꯤ ꯁꯥꯟꯅꯕ ꯆꯠꯂꯤꯗꯅ ꯇꯤꯟꯅꯕ ꯈꯣꯠ ꯄ ꯇꯧꯕꯅꯤꯅ ꯑꯗꯨꯝꯗꯤ ꯂꯧꯅꯔꯛꯄꯅꯦꯕ꯫ ꯑꯗꯣ ꯅꯣꯏꯁꯨ ꯑꯗꯨꯃꯥꯏꯅ ꯅꯥꯕ ꯈꯣꯠꯄ ꯇꯧꯔꯗꯤ ꯐꯥꯔꯃꯥꯁꯤꯅ ꯍꯥꯏꯕꯗꯣ ꯑꯗꯨꯏ ꯃꯍꯨꯠꯇ ꯑꯗꯨ ꯇꯔꯗꯅ ꯍꯥꯏꯕꯗꯣ꯫ ꯑꯗꯨꯃꯥꯏꯅ ꯇꯧ ꯍꯥꯏꯗꯤ ꯂꯣꯏꯔꯕꯅꯤꯅ ꯀꯤꯌꯔꯁꯦ ꯂꯧꯅꯤꯡꯕꯅꯦꯕ ꯑꯗꯨꯝ ꯅꯨꯡꯁꯤꯔꯛꯄꯅꯦꯕ ꯍꯦꯛꯇ꯫